ꯀꯩꯗꯧꯔꯤꯅꫭ ꯈꯪꯗꯦ ꯇꯥꯊꫭꯛ ꯅꯥꯗ ꯇꯧꯕꯗ ꯅꯥꯔ ꯇꯧꯒꯦ ꯇꯧꯕ ꯃꯥꯜꯂꯦ ꯑꯩ ꯍꯧꯖꯤꯛꯀꯤꯗꯣ
ꯅꯪꯅ ꯊꯦꯡꯕꯗ
ꯐꯖꯅ ꯀꯩꯅꯣ ꯄꯥꯏꯗꯕꯒꯤ
ꯑꯣ
ꯄꯥꯏꯕꯗ ꯌꯥꯗ ꯄꯤꯛꯇꯦ ꯅꯣꯏꯁꯨ ꯏꯌꯥꯔꯄꯤꯤꯁ ꯍꯥꯞꯄꯁꯦ ꯀꯌꯥ ꯈꯨꯗꯣꯡ ꯆꯥꯗꯦꯕ ꯃꯈꯣꯟꯗꯣ ꯑꯗꯨꯒꯤ ꯑꯩꯅ ꯈꯨꯠꯅ ꯁꯨꯝ ꯅꯥꯀꯣꯡꯗ ꯆꯠꯄ
ꯑꯦ
ꯇꯠꯈꯤꯕꯖꯥꯠꯅꯤꯗ ꯄꯥꯛ ꯄꯥꯛ ꯍꯧꯗꯕ ꯌꯥꯎꯋꯦꯕ
ꯅꯅꯥꯎ ꯍꯣꯔꯦꯟ ꯄꯨꯡ ꯑꯅꯤꯗ ꯆꯠꯀꯅꯤ ꯍꯥꯏꯔꯣ ꯈꯪꯂꯦꯟꯗ
ꯎꯝ ꯑꯅꯤ ꯑꯗꯨꯋꯥꯏ ꯆꯠꯁꯤꯔ ꯈꯜꯂꯨ ꯎꯝ
ꯇꯔꯥ ꯆꯪꯂꯦꯟꯗ
ꯆꯥꯗꯅ ꯆꯔꯣ ꯁꯝꯗ ꯄ
ꯑꯣ
ꯃꯣꯏ ꯀꯥꯡ ꯆꯤꯡꯗꯣꯏꯅꯦꯕ
ꯆꯪꯗ꯭ꯔꯔꯤꯅꯦ ꯅꯍꯥꯟꯗꯒꯤꯩ ꯁꯦꯝ ꯍꯧꯔꯝꯅꯤ
ꯉꯥꯀꯣꯛ ꯀꯥꯡꯁꯤꯦ ꯀꯔꯝꯕꯅ ꯆꯤꯡꯗꯣꯏꯅꯣ ꯅꯣꯏ ꯑꯍꯨꯝ ꯂꯩꯔꯤꯗꯣ
ꯑꯗꯨ ꯇꯔꯥꯅ ꯆꯤꯡꯗꯣꯏꯔ ꯀꯩꯅꯣꯅ
ꯀꯩ ꯍꯥꯏꯕ
ꯈꯪꯗꯦ ꯄꯟꯗꯤꯠ ꯂꯣꯏꯁꯪꯅ ꯆꯤꯡꯗꯣ ꯌꯣꯝꯅꯤ ꯀꯣꯅꯨꯡꯅ ꯆꯤꯡꯗ ꯌꯝꯅꯤ ꯀꯩꯅꯣ
ꯀꯣꯅꯨꯡꯅ
ꯎꯝ ꯄꯥꯟꯖꯂꯣ ꯁꯪꯉꯣ
ꯀꯩꯅꯣꯒꯤ ꯀꯥꯡꯕꯨꯗꯣ ꯅꯣꯏꯒꯤꯦ ꯑꯣꯖꯥ ꯀꯩ ꯈꯣꯝꯕꯣꯏꯒꯦ
ꯎꯝ
ꯑꯣꯝ ꯎꯈꯣꯕ ꯍꯁꯤꯅ ꯄꯣꯟꯗꯤꯜ ꯂꯣꯏꯁꯪ ꯑꯣꯏꯗꯣꯏꯅꯦꯕ
ꯎꯝ
ꯃꯣꯏꯁꯦ ꯀꯗꯥꯏꯗꯅꯦ ꯀꯗꯥꯏꯐꯥꯎ ꯆꯤꯡꯖꯥꯠꯅꯣ ꯃꯣꯏ ꯀꯥꯡꯁꯦ
ꯑ ꯃꯅꯨꯡꯒꯤ ꯃꯅꯨꯡꯒꯤ ꯀꯣꯅꯨꯡ ꯃꯃꯥꯡꯗꯒꯤ ꯀꯩꯅꯣ ꯑꯥ ꯃꯅꯨꯡꯒꯤ ꯀꯣꯅꯨꯡ ꯃꯃꯥꯡꯗꯣ ꯑꯥꯒꯤ ꯀꯣꯅꯨꯡꯒꯤ ꯌꯦꯒꯦꯠ ꯃꯅꯥꯛꯇ ꯠꯇꯨꯗꯒꯤ ꯁꯤꯒꯤ ꯒꯦꯠ ꯑꯔꯣꯏꯕ ꯒꯦꯠꯇꯣ ꯑꯗꯨꯗꯥꯏꯕꯨ ꯆꯅꯤꯡꯗꯧ ꯃꯥꯜꯂꯦ
ꯑꯣ ꯍꯟꯗꯛꯇꯤ ꯂꯝꯕꯤꯗꯨꯣ ꯊꯣꯡꯒꯠꯄ ꯍꯥ
ꯌꯥꯝ ꯆꯥꯎꯋꯦ ꯍꯥꯏꯕ ꯀꯥꯡꯗꯣ ꯀꯣꯛ
ꯅꯠꯇꯦꯍꯦ ꯑꯩꯅ ꯍꯥꯏꯅꯤꯡꯁꯦ ꯃꯣꯏꯒꯤ ꯂꯝꯕꯤ ꯃꯊꯛꯇꯨꯗ ꯃꯃꯥꯏ ꯂꯩꯕ ꯌꯥꯗꯣꯔꯤꯕ꯭ꯔꯥ ꯃꯦꯃꯤ ꯍꯥꯟꯅꯗꯤ ꯄꯥꯛꯄ꯭ꯔꯅꯤ ꯐꯩ ꯍꯧꯖꯤꯛ ꯑꯃꯨꯜ ꯄꯤꯁꯜꯂꯝꯕꯅꯤꯗꯣ ꯈꯔꯥ
ꯂꯩꯔꯣꯏ ꯃꯅꯤꯡ ꯃꯅꯤꯡ ꯍꯜꯂꯒ ꯁꯤꯗꯣꯛꯇꯣꯏ ꯑꯣꯏꯔꯝꯅꯤꯌꯦ
ꯇꯦ ꯍꯣꯏꯅꯦ ꯃꯅꯤꯡ ꯍꯜꯂꯒ ꯑꯣꯟꯊꯣꯛꯄ ꯃꯅꯤꯡ ꯃꯃꯥꯡ ꯑꯣꯟꯊꯣꯛꯄ ꯑꯃꯨꯛ
ꯎꯝ
ꯕꯔꯅꯤ ꯑꯗꯨꯗ‌ꯦ
ꯃꯇꯦꯛ ꯑꯃꯈꯛ ꯆꯤꯡꯉꯦ ꯍꯥꯏꯕꯗꯣ
ꯑꯥ
ꯀꯩꯗꯧꯔꯒꯦ
ꯄꯨꯡ ꯀꯌꯥ ꯑꯔꯋꯥꯏꯗ ꯆꯤꯟꯗꯣꯏꯔꯅꯣ ꯅꯨꯡꯤꯟꯗ ꯆꯤꯡꯟꯅꯗꯣꯏꯔꯣ ꯑꯩꯈꯣꯏ ꯂꯩꯀꯥꯏꯒꯤ ꯕꯥꯃ‌ꯣꯟꯗꯤ ꯀꯥꯡ ꯇꯤꯟꯈꯤꯗ꯭ꯔꯦꯅꯦ ꯍꯥꯔꯥꯃꯣꯅꯤꯗꯣ
ꯈꯪꯗꯦ ꯚꯥꯃ‌ꯣꯟꯅ ꯑꯝꯇ ꯀꯥꯡ ꯆꯤꯡꯈꯤꯗ꯭ꯔ ꯀꯩꯗꯧꯔꯕꯝꯅꯣ ꯈꯪꯗꯦ
ꯄꯨ ꯑꯗꯋꯥꯏꯗꯤ ꯆꯤꯡꯉꯦ ꯍꯥꯏꯕꯅꯦ
ꯎꯝ ꯃꯣꯏ ꯑꯗꯋꯥꯏ ꯕꯥꯃꯣꯟ ꯈꯔ ꯌꯥꯝꯃꯝꯒꯅꯤ
ꯌꯥꯝꯕ ꯌꯥꯝꯃꯦ ꯌꯥꯝꯃꯦ
ꯑꯗꯨꯒꯤꯅꯦ ꯑꯩꯈꯣꯏ ꯁ꯭ꯋꯥꯏꯗ ꯑꯃꯈꯛꯇꯅꯤꯅ
ꯃꯣꯏꯗꯤ ꯂꯩꯔꯛ ꯑꯣꯏ ꯆꯤꯡꯉ ꯍꯥꯏꯔꯤꯅꯦ ꯃꯣꯏꯗꯤ ꯑꯗꯨꯗꯥꯋꯥꯏꯗꯅ ꯅꯝꯃꯤ ꯃꯣꯏ ꯕꯥꯃꯣꯟ ꯂꯩꯕꯅ
ꯎꯝ ꯥ ꯈ‌ꯦꯆꯤ ꯅꯨꯡꯁꯤꯔꯤꯁꯦ ꯐꯖ ꯇꯧꯔꯅꯤ ꯉꯁꯤꯗꯤ
ꯈꯪꯗꯦ ꯃꯣꯏ ꯉꯁꯤꯁꯨ ꯃꯣꯏꯁꯨꯦ ꯄꯥꯂꯤ ꯇꯥꯏꯒꯦ ꯍꯥꯏꯕꯅꯤ
ꯃꯣꯏꯒꯤ
ꯎꯝ ꯑꯍꯝꯕ ꯍꯧꯕꯒꯤ ꯑꯗꯨ ꯃꯣꯏꯗꯤ ꯈ‌ꯦꯆꯤꯁꯤ ꯅꯨꯡꯗꯥꯡꯗ ꯇꯧꯕ꯭ꯔꯥ ꯈꯪꯗꯦꯕ
ꯀꯩꯒꯤꯅꯣ
ꯑꯩꯌꯨꯛ ꯎ ꯁꯣꯞ ꯇꯧꯔꯦꯗꯅ
ꯑꯣ
ꯑꯌꯨꯛꯅ ꯆꯥꯛ ꯇꯧꯔꯅꯤ ꯈꯦꯖꯤꯅ ꯅꯨꯡꯗꯥꯡ ꯇꯧꯔꯤ ꯑꯣꯏꯔ ꯃꯥꯜꯂꯦ ꯅꯨꯡꯗꯥꯡꯗ ꯆꯥ ꯆꯠꯅꯩꯗꯨꯗꯤ ꯃꯤ ꯈꯦꯖꯤ ꯆꯥꯕ ꯍꯥꯏꯁꯦ
ꯄ ꯆ‌ꯦꯁꯨꯅꯤꯕ꯭ꯔꯥ ꯁ ꯅꯨꯡꯗꯥꯡ ꯇꯧꯔꯤꯗꯨꯗꯤ ꯁꯤ ꯁꯨꯅꯤꯕ꯭ꯔꯣ ꯑꯩꯁꯨꯅꯦ ꯅꯨꯡꯗꯥꯡꯗ ꯅꯠꯇ꯭ꯔꯣ ꯅꯨꯡꯊꯤꯟ ꯋꯥꯏꯔꯝꯗꯅꯦ ꯑꯩ ꯂꯧꯔꯨꯏꯗꯣ ꯑꯌꯨꯛꯇꯅ ꯎꯁꯣꯞ ꯆꯠꯇꯣꯏꯅꯤ ꯍꯥꯏꯌꯦꯕ ꯑꯗꯨꯏ ꯅꯣꯏ ꯅꯤꯌꯣꯝ ꯂꯩꯌꯦꯕ ꯑꯌꯨꯛꯇ ꯍꯧꯕꯁꯨ ꯂꯩꯕ꯭ꯔꯥ ꯈꯪꯗꯦꯀꯣ
ꯀꯩꯕꯥ
ꯑꯌꯨꯛꯇ ꯍꯧꯕꯁꯨ ꯂꯩꯕ꯭ꯔꯥ ꯈꯪꯗꯦꯕ
ꯈꯪꯗꯦ ꯑꯩ ꯍꯣꯔꯦꯟ ꯆꯠꯇꯣꯏꯁꯦ ꯀꯔꯝ ꯀꯥꯟꯅ ꯍꯧꯗꯣꯏꯅꯣ ꯈꯪꯗꯦ
ꯀꯥꯡ ꯀꯤꯁꯤ ꯆꯥꯕ ꯍꯥꯏꯅ ꯃꯌꯥꯝꯁꯦ ꯑꯗꯨꯝ ꯆꯥꯅꯩꯀꯣ ꯕꯤꯗ ꯑꯝ ꯑꯁꯗꯤ ꯑꯇꯩ ꯂꯥꯏꯔꯤꯏꯗ ꯀꯩꯅꯣꯗ ꯌꯥꯝ ꯆꯠꯅꯤꯡꯉꯤ ꯃꯤ ꯂꯣꯛꯇꯥꯛꯇ ꯆꯠꯊꯕ ꯀꯩꯅꯣ ꯊꯝꯕꯥꯜ ꯃꯌꯥꯝꯗꯣ ꯏꯊꯣꯏ
ꯑꯧ ꯊꯝꯅꯥꯒꯗꯣ ꯊꯝꯅꯥ ꯂꯥꯛꯀꯣꯟꯒꯗꯣ ꯂꯣꯛꯇꯥꯛꯀꯁꯤ ꯆꯠꯊꯣꯛꯎ ꯌꯥ ꯄꯣꯠꯅꯤꯗ ꯑꯗꯨꯝ ꯅꯣꯡ ꯐꯗꯣ
ꯑꯩꯗꯤ ꯒꯥꯔꯤ ꯃꯆꯥꯗ ꯌꯥꯝ ꯆꯠꯅꯤꯡꯉꯦ ꯕꯨꯂꯦꯠꯀꯨꯝꯕꯗ
ꯎꯝ ꯕꯨꯂꯦꯠꯇꯥ
ꯎꯝ
ꯅꯣꯡ ꯆꯨꯔꯛꯑꯗꯤ
ꯑꯥꯁ ꯑꯗꯨꯒꯤꯕꯨ ꯅꯪ ꯈꯟꯖꯜꯂꯤꯗꯨꯕꯨ ꯆꯨꯔ ꯆꯨꯔꯛꯑꯦ ꯉꯥꯏꯍꯥꯛ ꯂꯦꯞꯄꯅꯤ ꯀꯩꯅꯣ
ꯕꯨꯂꯦꯠꯇ ꯆꯄꯁꯦ ꯅꯨꯡꯗꯤ ꯅꯨꯡꯉꯥꯏꯅꯤꯌꯦ
ꯑꯗꯨꯅ ꯍꯥꯏꯗꯤ ꯀꯥꯔꯒ ꯇꯣꯡꯅꯤꯡꯗ꯭ꯔꯦ ꯑꯩ ꯌꯥꯝ ꯌꯥꯝ ꯌꯥꯝꯅ ꯁꯥꯡꯉꯥꯛꯑꯥꯒ ꯑꯩꯈꯣꯏꯒꯤ ꯑꯣꯅꯤꯡ ꯑꯣꯅꯤꯡ ꯇꯣꯛꯇꯣꯏꯔ ꯃꯥꯜꯂꯦ
ꯇꯧꯕꯅꯦ ꯑꯗꯣ ꯒꯥꯔꯤ ꯃꯆꯥ ꯕꯨꯂꯦꯠꯇꯗꯤ ꯅꯨꯄꯤ ꯑꯩ ꯊꯧꯗꯤ ꯑꯩꯈꯣꯏꯗꯤ ꯉꯝꯗꯕꯅꯤꯅ ꯅꯨꯄꯥꯅ ꯊꯧꯔ ꯇꯣꯡ ꯇꯥꯕ
ꯎꯝ
ꯔꯥꯀꯦꯁꯇ ꯍꯪꯉꯨ ꯆꯠꯁꯤ ꯌꯥꯕ꯭ꯔꯥ ꯌꯦꯡꯎ
ꯃꯥ ꯊꯕꯛ ꯈꯨꯖꯤꯟꯗꯨꯒ
ꯎꯝ ꯀꯥꯡ ꯂꯣꯏꯔꯒꯗꯤ ꯂꯨꯍꯣꯡꯕ ꯌꯥꯗꯦꯒ ꯍꯥꯏꯅꯗꯥꯏꯅꯦ
ꯀꯔꯤ
ꯀꯥꯡ ꯂ‌ꯣꯏꯔꯗꯤ ꯀꯥꯡ ꯃꯇꯝꯁꯤ ꯂꯣꯏꯔꯒꯗꯤ ꯀꯥꯡꯍꯧꯈ꯭ꯔꯒꯗꯤ ꯍꯥꯏꯕ꯭ꯔꯥ ꯂꯨꯍꯣꯡꯕ ꯌꯥꯗꯦ ꯍꯥꯏꯕ ꯀꯩꯅꯝ ꯍꯥꯏꯅꯦ ꯏꯉꯥ ꯏꯉꯦꯟ ꯊꯧꯋꯥꯜ ꯂꯥꯡꯕꯜ ꯁꯤꯕꯨꯛꯁꯦ ꯃꯦꯔꯥ ꯍꯤꯌꯥꯡꯒꯩ ꯑꯗꯨꯋꯥꯏꯗꯤ ꯍꯣꯡꯗꯉꯌꯦ ꯀꯥꯡ ꯆꯤꯡꯕ ꯍꯧꯔꯒꯗꯤ ꯁꯤꯗꯒꯤꯗꯤ ꯂꯨꯍꯣꯡꯕ ꯄꯟꯊꯥ ꯌꯥꯗ꯭ꯔꯦ ꯍꯥꯏꯌꯦꯕ
ꯑꯣ ꯄꯥꯎꯍꯣꯡ ꯍꯣꯡꯅꯕꯅꯦ ꯃꯅꯤꯄꯨꯔꯗꯤ ꯈꯥꯎ ꯌꯩ ꯀꯩꯅꯣ ꯈꯪꯗꯦ
ꯁꯤ ꯑꯦ ꯌꯥꯗꯦ ꯍꯥꯏꯑꯌꯦ ꯍꯣꯡꯗꯦ ꯍꯥꯏꯑꯌꯦ ꯁꯤ ꯃꯃꯥꯡꯗꯅꯦ ꯂꯣꯏ ꯍꯣꯡꯅꯔꯤꯁꯦ ꯏꯉꯥꯕꯧ ꯍꯣꯡꯉꯦ ꯍꯥꯏꯌꯦ ꯏꯉꯦꯜꯗꯒꯤ ꯏꯉꯦꯟ ꯊꯧꯋꯥꯜ ꯂꯥꯡꯕꯟ ꯁꯤ ꯑꯍꯨꯝ ꯊꯥ ꯑꯍꯨꯝ ꯍꯣꯡꯕ ꯌꯥꯗꯦꯕ
ꯍꯣꯏ ꯊꯧꯋꯥꯟꯗ ꯂꯥꯡꯕꯟ ꯁ꯭ꯋꯥꯏꯗ ꯍꯣꯡꯅꯗꯕ ꯃꯥꯜꯂꯦ
ꯍꯣꯡꯅꯗꯌꯦꯦ ꯑꯗꯨꯅꯦ ꯍꯥꯏꯁꯦ ꯄ꯭ꯔꯚꯨ ꯀꯩꯅꯣ ꯂꯥꯛꯈ꯭ꯔꯗꯤ ꯍꯣꯡꯅꯗ꯭ꯔꯦ ꯑꯗꯨꯒ ꯃꯦꯔꯥ ꯍꯤꯡꯈꯩꯗꯤ ꯍꯧꯔꯛꯑꯅꯤ ꯑꯃꯨꯛ ꯍꯤꯡꯈꯩ ꯄꯣꯏꯅꯨꯡꯁꯤꯗꯅꯦꯕ ꯆꯨꯞꯅ ꯍꯧꯅꯗꯣꯏꯁꯦ
ꯎꯝ
ꯃꯤ ꯂꯨꯍꯣꯡ ꯃꯇꯝ ꯂꯣꯏ ꯂꯩꯅꯔꯤꯅꯤ ꯀꯩꯅꯣꯍꯦ ꯐꯥꯏꯔꯦꯜ ꯂꯝꯇꯥ ꯑꯃ ꯍꯣꯡꯉꯅꯤ ꯁꯖꯤꯕꯨ ꯀꯥꯂꯦꯟ ꯏꯉꯥꯕꯧ ꯑꯃ ꯍꯣꯡꯉꯅꯤ
ꯑꯗꯒꯤꯗꯤ
ꯑꯗ ꯃꯔꯛꯇ ꯊꯧꯋꯥꯟꯗꯒ ꯍꯣꯡꯖꯤꯟꯕꯒ ꯌꯥꯎꯋꯦ ꯑꯁ ꯀꯔꯤꯒꯨꯝꯕ ꯀꯥꯟꯗ
ꯑꯗꯨꯗꯤ ꯁꯣꯏꯕꯒꯨꯝꯕ ꯌꯥꯝ ꯅꯥꯇꯩ ꯆꯥꯗꯕ ꯊꯧꯗꯣꯛ ꯋꯥꯊꯣꯛꯅꯤꯗ ꯐꯕꯗꯤ ꯑꯣꯏꯔꯔꯣꯏ ꯑꯗꯨꯃꯥꯏꯅ ꯇꯧꯕꯗꯨꯃꯅꯤ
ꯎꯝ ꯎꯝ ꯎꯝ ꯎꯝ
ꯗꯤ ꯑꯣꯏꯗꯦꯗꯅ ꯍꯥꯏꯅ ꯁꯤꯡꯅꯔꯒ ꯐꯖꯅ ꯍꯣꯡꯕꯗꯕꯨ ꯅꯪꯍꯧꯔꯣꯏ ꯃꯇꯥꯗꯧ ꯊꯧꯋꯥꯟꯗ ꯃꯤꯒꯤ ꯍꯣꯡꯅꯗꯕ ꯃꯇꯝ ꯍꯣꯡꯒꯗ꯭ꯔꯣ
ꯃꯥꯅꯦ
ꯑꯐꯕ ꯇꯀ ꯂꯥꯛꯄꯗꯕꯣꯆ‌ꯣꯠ ꯆꯣꯠ ꯆꯥꯠ ꯆꯣꯠ ꯆꯥꯠ ꯇꯧꯔꯤꯁꯤꯡꯁꯦ ꯑꯗꯨꯝ ꯆꯣꯠ ꯆꯥꯠ ꯆꯣꯠ ꯆꯥꯏ ꯊꯕ ꯉꯥꯛꯇ ꯑꯣꯏꯔꯝꯃꯤꯗꯩ ꯑꯩꯈꯣꯏ ꯁꯨꯝ ꯈꯜꯂꯨꯔꯒꯗꯤ
ꯃꯥꯅꯦ ꯃꯥꯅꯦ
ꯎ ꯉꯁꯤ ꯆꯣꯆꯥ ꯑꯣꯏꯕꯗꯨꯅ ꯑꯗꯨꯝ ꯆꯣꯆꯥ ꯑꯗꯨꯝ ꯂꯣꯏꯁꯟꯕꯅꯦꯕ
ꯎꯝ ꯍꯟꯗꯛ ꯑꯦꯕꯤꯗ ꯚꯥꯏꯔꯦꯟ ꯀꯟ ꯑꯣꯏ ꯅꯨꯄꯤ ꯅꯨꯄꯤ ꯑꯅꯤ ꯂꯧꯕꯩ ꯚꯥꯏꯔꯦꯟ ꯀꯟ ꯑꯣꯏꯔꯤꯅꯦ ꯍꯧꯖꯤꯛꯀꯥꯟ
ꯑꯣꯇꯣ ꯑꯣꯇꯣ ꯗ꯭ꯔꯥꯏꯚꯔ ꯂꯧꯕꯗꯣ
ꯎꯝ
ꯑꯣ ꯀꯃꯟ ꯑꯩꯅꯅꯦ ꯀꯃꯦꯟ ꯁꯨꯝ ꯌꯦꯡꯕ ꯀꯥꯟꯗꯅꯦ ꯕꯦꯠ ꯀꯃꯦꯟꯅꯥ ꯌꯥꯝ ꯄꯤꯌꯦꯕ
ꯎꯝ ꯄꯤꯗꯗꯤ ꯀꯩꯅꯣ ꯑꯩꯈꯣꯏꯒꯤ ꯆꯠꯅꯕꯤꯁꯨ ꯅꯠꯇꯅ
ꯎꯝ
ꯃꯣꯏꯅ ꯆꯠꯅꯕꯤ ꯑꯣꯏꯅ ꯇꯧꯁꯜꯂꯛꯄꯅꯦꯕ ꯑꯗꯣ ꯃꯇꯧ ꯇꯝꯅꯤꯡꯉꯛꯇꯣꯏꯅꯦꯕ ꯃꯣꯏ ꯌꯥꯅꯕꯒꯤ ꯇꯧꯖꯕꯅꯤ ꯇꯧꯖꯕꯕꯨꯗꯤꯀꯣ ꯑꯩꯈꯣꯏꯒꯤ ꯑꯗꯣ ꯀꯩꯅꯣꯗ ꯑꯩꯈꯣꯏꯒꯤ ꯀꯩꯅꯣ ꯆꯠꯅꯕꯤꯗ ꯌꯥꯎꯔꯒ ꯂꯥꯛꯄ ꯄꯣꯠ ꯑꯣꯏꯗꯦꯗꯅ
ꯇꯣꯉꯥꯟꯅ ꯑꯃ ꯂꯧꯔꯒ ꯑꯃꯃꯨꯛ ꯍꯣꯡꯕꯩꯩꯅ ꯇꯣꯉꯥꯟꯕ ꯃꯤꯗꯅ
ꯃꯥꯅꯦ ꯃꯥꯅꯦ
ꯑꯗꯨꯗꯤ ꯂꯧꯅꯩꯗꯅ ꯅꯤꯡꯊꯧꯖꯨ ꯊꯥꯏꯅ ꯉꯥꯛꯇ ꯂꯣꯏ ꯇꯧꯅꯔꯤꯅꯦꯕ ꯑꯃꯨꯛ ꯇꯅꯤ ꯂꯧꯕ ꯍꯥꯏꯁꯤꯗꯤ ꯄꯨꯖꯥꯒ ꯄꯤꯌꯥꯒ ꯇꯧꯒꯤꯕꯗꯣ
ꯁꯦꯟ ꯇꯤꯡꯗꯅꯕ ꯇꯧꯕꯖꯥꯠꯅꯤ ꯑꯗꯨꯕꯨꯗꯤ
ꯎꯝ
ꯑꯃꯨꯛꯇ ꯑꯅꯤ ꯂꯣꯏꯁꯟꯕꯁꯦ
ꯎꯝ
ꯏꯁꯝ ꯁꯝꯅ ꯍꯥꯏꯔꯒ ꯑꯩꯈꯣꯏ ꯀꯩꯅꯣ ꯇꯧꯕꯗꯣ ꯑꯥ ꯑꯃꯃꯨꯛ ꯍꯣꯡ ꯑꯃꯃꯨꯛ ꯍꯣꯡ ꯍꯥꯏꯗꯤ ꯑꯅꯤ ꯊꯣꯛꯏꯗꯅ
ꯎꯝ
ꯑꯗꯨꯒꯤ ꯊꯣꯛꯇꯅꯕ ꯍꯥꯏꯅ
ꯑꯗꯣ ꯑꯗꯨ ꯑꯉꯥꯡ ꯃꯥꯟꯂꯤꯅꯦ ꯑꯗꯨꯗꯤ
ꯑꯉꯥꯡꯅꯦ ꯑꯩꯈꯣꯏꯒꯤ ꯀꯩꯅꯣꯍꯣꯏ ꯑꯩꯈꯣꯏ ꯄꯨꯡꯉꯣꯏꯒꯤ ꯑꯉꯥꯡꯗꯣ ꯃꯣꯏ ꯀꯨꯝꯕ ꯃꯣꯏꯅꯣꯡꯒꯒꯨꯝꯕ ꯃꯥ ꯎꯝ ꯃꯥꯅꯦ
ꯌꯥꯝ ꯍꯔꯥꯎꯅ ꯀꯤꯁꯤ ꯇꯧꯗꯅ ꯃꯁꯛꯀ ꯃꯥꯟꯅꯔꯗꯅ
ꯍꯣꯏ ꯌꯥꯝ ꯍꯔꯥꯎ ꯍꯧꯋꯦ ꯃꯣꯏ
ꯎꯝ ꯇꯧꯏ ꯍꯥꯏꯕ
ꯎꯝ
ꯅꯨꯄꯥ ꯃꯆꯥꯗꯨꯁꯨ ꯌꯥꯝ ꯀꯟꯅ ꯑꯍꯟꯅꯗ꯭ꯔꯤ ꯍꯥꯏꯕ
ꯎꯝ
ꯅꯥꯎꯕ ꯍꯣꯏꯅꯗꯤ ꯃꯦꯆꯣꯔ ꯑꯣꯏꯔꯦꯗꯅ
ꯄꯩꯁꯥ ꯄꯥꯏꯔꯝꯅꯤꯒ ꯍꯥꯏ ꯑꯍꯥꯟꯕꯗ ꯃꯌꯥꯝꯗꯣ
ꯎꯝ
ꯑ ꯑꯗꯨꯃꯥꯏꯅ ꯍꯣꯡꯉꯤꯗꯣ ꯀꯥꯏꯅ ꯑꯗꯣ
ꯎꯝ
ꯑꯗꯨꯒ ꯄꯩꯁꯥ ꯄꯥꯏꯔꯝꯗ꯭ꯔꯦꯗꯅ
ꯑꯣꯇꯣꯗ꯭ꯔꯕꯅꯦꯕ
ꯑꯥ ꯃꯁꯥꯅ ꯑꯩ ꯑꯣꯇꯣ ꯗꯕꯔꯅꯤꯀꯣꯒ ꯍꯥꯏ ꯍꯥꯏꯗꯣ
ꯑꯣ
ꯍꯥꯏꯗꯤ ꯍꯣꯡꯕꯗꯣ ꯑꯩ ꯈꯪꯉꯦꯕ ꯃꯣꯏꯒꯤ ꯂꯨꯍꯣꯡꯕꯒꯤ ꯔꯨꯝꯒꯗꯣ ꯌꯥꯝ ꯅꯥꯟꯅ ꯍꯦꯛꯇ ꯍꯧꯖꯤꯛꯀꯥꯟ ꯇꯧꯅꯩ ꯁꯨꯃꯥꯏꯅ ꯇꯧꯕ ꯎꯗ꯭ꯔꯤꯕ ꯎꯗꯦꯕ
ꯑꯥ ꯚꯕꯤꯗꯣ ꯊꯥꯒꯠꯂꯛꯄꯣ ꯑꯍꯣꯡꯕꯒꯤ ꯔꯨꯝ ꯀꯩꯀꯥꯗꯣ
ꯑꯁ ꯆꯥꯛ ꯆꯥꯃꯤꯟꯅꯕꯩ ꯀꯩꯀꯥꯒ ꯊꯥꯒꯠꯂꯤꯗꯨꯗꯤ
ꯎꯝ ꯑꯗꯨꯗꯤ ꯎ ꯑꯗꯨ ꯑꯩ ꯐꯖꯅ ꯊꯦꯡꯅꯗ꯭ꯦ ꯐꯦꯁꯕꯨ ꯄꯥꯏꯗꯕꯅꯤꯅ ꯀꯩꯅꯣꯗ ꯑꯉꯥꯡ ꯃꯆꯥ ꯃꯥꯜꯂꯤꯗ
ꯃꯥꯅꯦ ꯃꯥꯅꯦ ꯑꯉꯥꯡꯅꯦ
ꯑꯩꯗꯤ ꯁꯤꯗꯣꯔꯦꯗ ꯅꯣꯛꯅꯤꯡꯕꯅ
ꯑꯩ ꯍꯧꯗꯣꯡꯁꯦ ꯀꯣꯏꯇꯥꯟ ꯇꯥꯟꯅꯔꯦ ꯍꯥꯏꯕ ꯑꯩ ꯃꯇꯨꯡꯗ
ꯀꯩꯅꯣꯒꯤ ꯀꯛꯆꯤꯡꯗꯒꯤ ꯑꯉꯥꯡꯗꯨꯅ ꯍꯥꯏꯕꯗꯨ ꯅꯤꯡꯁꯤꯡꯉꯛꯀꯗꯧꯔꯦ ꯑꯩ
ꯀꯔꯤ ꯍꯥꯏꯅꯣ
ꯃꯃꯥꯟꯅꯕꯝꯅ ꯃꯄꯥꯟꯗ ꯂꯩꯕ ꯃꯃꯥꯟꯅꯕꯅ ꯂꯩ ꯁꯥꯟꯅꯐꯝ ꯈꯪꯗꯗꯅ ꯉꯥꯎ ꯆꯦꯟꯕꯒꯤ ꯋꯥꯔꯤ ꯑꯃ ꯂꯩꯌꯦ ꯑꯗꯨꯗꯨꯒꯤ ꯅꯤꯡꯖꯡꯉꯛꯢꯕ ꯑꯩꯁꯦ ꯍꯧꯖꯤꯛ
ꯎꯄꯥꯏ ꯂꯩꯔꯛꯇꯕꯩ ꯁꯤꯟꯗꯣ ꯀꯣꯏꯆꯦꯟ ꯆꯦꯟꯕꯗꯣ
ꯎꯝ ꯑꯩ ꯀꯩꯅꯣ ꯆꯥꯕꯩꯅ ꯃꯆꯦ ꯑꯃꯈꯛ ꯆꯥꯕ
ꯍꯩ
ꯇ ꯇ ꯃꯅꯨꯡꯗꯅꯤꯡ ꯐꯕ ꯉꯅꯨꯡꯉꯥꯟꯗꯤꯦ ꯕꯖꯥꯔꯁꯤꯅ ꯊꯣꯡ ꯍꯥꯡꯒꯗ꯭ꯔꯁꯤꯅꯦ ꯈꯜꯂꯤꯁ ꯆꯍꯤ ꯅꯣꯡ ꯄꯥꯟꯕ ꯅ
ꯌꯥꯝ ꯍꯥꯡꯕꯗꯤ ꯈꯔ ꯍꯥꯡꯅꯤ ꯀꯩꯅꯣ ꯑꯗꯣ ꯌꯥꯝ ꯌꯥꯝꯗꯤ ꯍꯥꯡꯗꯣꯏ ꯃꯥꯟꯗꯦ
ꯀꯥꯡ ꯀꯣꯛ ꯆꯠꯅꯅꯦꯅ ꯍꯥꯡꯅꯗꯤ ꯌꯥꯔꯕ
ꯅꯨꯡꯊꯤꯟ ꯋꯥꯏꯔꯣꯝꯗꯗꯤ ꯈꯪꯗꯦꯕ ꯑꯌꯨꯛꯇꯗꯤ ꯑꯗꯨꯝ ꯍꯥꯡꯕ ꯌꯥꯏꯌꯦ ꯑꯗꯣ ꯀꯥꯡ ꯀꯣꯏꯕ ꯆꯠꯄ ꯍꯥꯏꯁꯦ ꯑꯉꯥꯡ ꯃꯆꯥ ꯃꯁꯨ ꯈꯔ ꯑꯗꯨꯝ ꯆꯠꯄꯩ ꯋꯥꯅꯤꯗ ꯀꯥ ꯍꯦꯟꯅꯗꯤ ꯇꯧꯕꯄꯣꯠꯇꯦꯗ ꯍꯅꯨ ꯍꯅꯥ ꯂꯣꯏ ꯍꯥꯡꯅꯤ ꯀꯩꯅꯣ ꯅꯣꯡ ꯄꯥꯟꯕꯝ ꯅꯠꯇꯃꯤꯅ
ꯉꯔꯥꯡ ꯅꯣꯡ ꯄꯥꯟꯕ ꯁꯨꯇꯤ ꯂꯩꯔꯨꯕꯅꯦ ꯉꯁꯤ ꯂꯣꯏ ꯍꯥꯡꯅꯔꯛꯀꯅꯦ ꯍꯥꯢꯕ
ꯑꯗꯨꯅꯦ ꯍꯥꯏꯁꯦ
ꯎꯝ ꯍꯥꯡꯏꯤ ꯍꯥꯡꯉ ꯃꯔꯝꯗꯤ ꯀꯥꯡꯉꯤꯅ ꯄꯣꯠ ꯆꯩꯩ ꯂꯩꯕꯗꯣ
ꯎꯝ ꯒꯔꯤ ꯒꯥꯔꯤꯒ ꯊꯤ ꯆꯤꯟꯕꯁꯨ ꯈꯪ ꯄꯣꯠꯇꯦ
ꯎꯝ
ꯇꯝꯉꯝꯗꯦꯕ
ꯀꯥꯡ ꯆꯥꯡꯕꯩꯗꯤ ꯆꯤꯟꯂꯅꯤ
ꯎꯝ
ꯍꯣꯏ ꯈꯦꯆꯔꯤ ꯍꯧ ꯍꯥꯏꯔꯣ ꯈꯪꯗꯣ
ꯍꯧ ꯍꯥꯏꯕꯅꯦ ꯃꯥ ꯆꯥꯅꯤꯡꯉꯦ ꯍꯥꯏꯕꯅꯦ
ꯍꯝ
ꯑꯁ ꯑꯩꯗꯤ ꯈꯦꯆꯤ ꯆꯥꯃꯟꯗꯅ ꯁꯤꯔꯦꯍꯦ ꯍꯟꯗꯛꯇꯤ
ꯍꯥꯏꯅ ꯆꯥꯗ꯭ꯦ ꯑꯝꯇ
ꯍꯥꯎꯁꯨ ꯌꯥꯝ ꯍꯥꯎꯌꯦ ꯑꯗꯨꯝ ꯊꯝꯅꯥꯗ ꯌꯣꯝꯃꯒꯅ ꯍꯦꯟꯅ ꯍꯥꯎꯋꯦ ꯊꯝꯅꯥꯗꯣ ꯂꯩꯔꯒ ꯊꯝꯅꯥꯗ ꯑꯝꯇꯪ ꯌꯣꯝꯁꯩ ꯍꯥꯏꯕ꯭ꯔꯣ
ꯌꯣꯝꯖꯦ
ꯪ ꯕꯪ ꯎꯝ ꯕꯪ ꯕꯤ ꯍꯥꯡꯇꯣꯛꯑ ꯆꯥꯕꯗꯣ ꯃꯅꯝ
ꯎꯝ ꯃꯅꯤꯜꯒ ꯀꯔꯥꯒ
ꯎ
ꯉꯔꯥꯡ ꯑꯄꯣꯒꯤꯗ ꯄ꯭ꯔꯁꯥ ꯈꯦꯖꯤꯒ ꯌꯥꯎꯕ꯭ꯔꯥ